ꯆꯠꯇꯣꯛꯑꯕꯣ ꯂꯣꯏꯔꯕꯣ
ꯏꯗꯤ ꯏꯟꯖꯥꯡ ꯊꯣꯡꯔꯒ ꯂꯩꯔꯤ
ꯏꯟ ꯐꯤꯁ
ꯀꯔꯤ
ꯇꯤꯟ ꯄꯤꯁ
ꯀꯔꯤ ꯇꯤꯟ ꯐꯤꯁ
ꯅꯪ ꯍꯪꯉꯛꯄ ꯅꯠꯇ꯭ꯔꯣ
ꯑꯦ ꯅꯪꯒꯤ ꯏꯟꯖꯥꯡ ꯑꯩ ꯍꯥꯡꯗꯦꯍꯦ ꯀꯥꯏꯗꯒꯤ ꯍꯩꯅꯤꯡꯕ ꯃꯥꯜꯂꯦ ꯅꯪꯅ
ꯇꯜꯂꯦ ꯑꯩꯗꯤ ꯍꯥꯎꯠ ꯇꯦ ꯑꯗꯨꯗꯣ ꯌꯥꯝ ꯇꯜꯂꯦ
ꯑꯗꯣ ꯈꯔ ꯁꯥꯔꯒ ꯃꯍꯤ ꯍꯥꯞꯇꯕꯤꯩꯗꯀꯣ ꯑꯗꯨ ꯃꯊꯟꯇ ꯈꯔ ꯉꯥꯎꯔꯒ ꯗꯨꯗꯤ ꯍꯥꯎꯕꯅꯤꯗ
ꯍꯧꯖꯤꯛꯀꯥꯟꯁꯦ ꯑꯗꯨ ꯆꯥꯃꯟꯕꯒꯤꯔꯥ ꯈꯪꯗꯦ ꯇꯟ ꯌꯥꯝ ꯇꯥꯟꯈ꯭ꯔꯦꯕ
ꯑꯗꯨꯝ ꯃꯣꯔꯣꯇꯣ ꯐꯖꯅ ꯍꯥꯕꯗꯤ ꯎꯝ ꯍꯥꯎꯋꯦꯗ ꯑꯗꯨꯒ ꯑꯩꯗꯤ ꯏꯟꯖꯥꯡ ꯑꯣꯏꯅ ꯊꯣꯡꯕꯗꯨꯗꯤ ꯍꯥꯎꯇꯦ ꯑꯂꯨꯒ ꯊꯣꯡ ꯁꯨꯃꯥꯏ ꯑꯩꯗꯤ ꯑꯗꯨꯒꯨꯝꯕꯗꯤ ꯄꯥꯝ
ꯑꯗꯨ
ꯏꯔꯣꯟꯕ ꯇꯥꯏꯞꯇ ꯆꯥꯕꯗꯨꯅ ꯅꯨꯡꯉꯥꯏ ꯍꯥꯏꯅ ꯍꯧꯖꯤꯛꯇꯤ ꯀꯔꯤꯇꯥꯎꯔꯤꯅꯣ
ꯏꯁꯤꯡ ꯊꯛꯔꯒ ꯂꯩ
ꯏꯁꯤꯡꯗꯤ ꯊꯛꯀꯗꯕꯅꯦ ꯍꯧꯖꯤꯛꯀꯥꯟꯁꯦ
ꯎꯝ
ꯅꯉꯣꯟꯗꯗꯤ ꯀꯅꯥ ꯀꯅꯥ ꯀꯣꯜ ꯇꯧꯔꯛꯄ꯭ꯔꯣ
ꯉꯁꯤꯔꯥ
ꯄꯥꯎ ꯐꯥꯎꯅꯗꯦꯀꯣ ꯍꯥ
ꯐꯥꯎꯅꯗꯦꯗ ꯉꯁꯥꯏ ꯑꯩꯈꯣꯏ ꯏꯃꯥꯟꯅꯕꯤ ꯑꯃꯗꯣ ꯑꯗꯨ ꯑꯥ ꯃꯌꯥꯏ ꯁꯦꯝꯕ ꯅꯨꯄꯤꯒ ꯂꯩꯕꯗꯣ ꯑꯗꯨ ꯑꯗꯨ ꯑꯃ ꯇꯧꯔꯛꯇꯦ ꯑꯩꯅ ꯇꯧꯔꯛꯄꯅꯦ ꯑꯩ ꯏꯅꯥꯎꯅꯨꯄꯥꯒꯤ ꯐꯣꯟꯗꯒꯤ ꯃꯥꯒꯤꯁꯨ ꯌꯥꯗꯕꯅꯦ
ꯅꯪꯉꯣꯟꯗꯗꯤ ꯇꯧꯔꯛꯄ ꯃꯤ ꯂꯩꯇꯕ꯭ꯔꯣ
ꯂꯩꯥꯇꯦ
ꯑꯩꯁꯨ ꯇꯧꯅꯤꯡꯗꯕꯩ ꯇꯣꯛꯑꯦ
ꯅꯨꯄꯤ ꯑꯃ ꯑꯌꯨꯛꯇ ꯀꯣ ꯀꯣꯜ ꯇꯧꯔꯛꯑꯦ ꯑꯗꯣ ꯑꯩꯅ ꯈꯪꯅꯗꯕꯒꯤ ꯇꯥꯟꯕ
ꯗꯣ ꯄꯥꯏꯕ ꯌꯥꯗꯕ꯭ꯔꯣ
ꯌꯥꯕꯨꯗꯤ ꯌꯥꯏ ꯑꯩꯅ ꯇꯥꯟꯕꯒꯤ ꯑꯗꯣ ꯀꯅꯥꯔꯣ ꯍꯥꯏꯕꯁꯨ ꯈꯪꯗꯦ ꯃꯥꯒꯤ ꯃꯤꯡꯕꯨꯗꯤ ꯂꯥꯛ ꯍꯩꯔꯥꯛꯇꯦ ꯍꯣꯏ ꯑꯩ ꯑꯗꯨꯕꯨ ꯑꯗꯨ ꯃꯇꯥꯛꯗꯣ ꯄꯨꯡ ꯌꯦꯡꯒꯦ ꯎꯝ ꯇꯥꯎꯕꯗꯤꯕ
ꯎꯝ
ꯑꯗꯨꯒ ꯗꯇꯥꯁꯨ ꯑꯣꯟ ꯇꯧꯕ ꯑꯗꯨꯒꯤ ꯌꯥꯛꯄ ꯌꯥꯝ ꯉꯥꯜꯂꯦ ꯑꯗꯨꯗ
ꯍꯨꯝ ꯌꯥꯝ ꯉꯥꯟꯕ ꯃꯤ ꯑꯣꯏꯔꯝꯒꯅꯤ ꯌꯥꯍꯧꯊꯦꯛꯃꯟꯂꯤ ꯂꯩꯀꯣ ꯑ ꯆꯥꯛꯁꯨ ꯆꯥꯅꯤꯡꯗ꯭ꯔꯦꯗ ꯑꯩꯗꯤ ꯕꯣꯜ ꯌꯦꯡꯕꯒꯤ ꯑꯩ ꯌꯥꯗ꯭ꯔꯦ ꯑꯩꯒꯤ ꯃꯤꯠꯁꯦ ꯃꯝ ꯑꯗꯨꯃꯥꯏꯅ ꯁꯦꯝꯗꯣꯏꯅꯣ ꯈꯪꯗ꯭ꯔꯦ ꯑꯩꯒꯤ ꯃꯤꯠꯁꯦ
ꯅꯨꯡꯗꯥꯡꯗ ꯐꯖꯥꯅ ꯇꯨꯝꯗꯕꯁꯦ ꯆꯥꯛꯁꯨ ꯆꯅꯤꯗꯕꯅꯤꯀꯣ
ꯍꯣꯏ ꯆꯥꯅꯤꯡꯗ꯭ꯔꯦ
ꯍꯧꯖꯤꯛꯀꯥꯟꯁꯦ ꯑꯍꯥꯎꯕ ꯈꯛꯇ ꯆꯥꯅꯤꯡꯕ ꯑꯗꯣ ꯌꯥꯝꯅꯁꯨ ꯆꯥꯅꯤꯡꯕꯁꯨ ꯅꯠꯇꯦ
ꯆꯥꯔꯀꯥꯟꯗꯗꯤ
ꯑꯗꯨꯅꯦ ꯄꯇꯥꯏ ꯌꯥꯝ ꯂꯩꯇꯕꯗꯣ ꯍꯧꯖꯤꯛꯀꯥꯟ
ꯑꯩꯈꯣꯏ ꯍꯧꯖꯤꯛꯀꯥꯟꯒꯤ ꯋꯦꯗꯔꯅꯅꯦ ꯑꯗꯨꯗꯣ
ꯑꯣ
ꯍꯣꯏ ꯅꯠꯁꯨ ꯅꯠꯇꯦ ꯎꯝ ꯎ ꯅꯣꯡꯃꯩꯖꯤꯡꯒꯤ ꯁꯦꯀꯦꯟ ꯍꯦꯟ ꯈꯟꯕ ꯆꯠꯅꯤꯡꯉꯛ ꯢ ꯀꯨꯏꯔꯦ ꯆꯠꯇꯕ ꯅꯍꯥꯟ ꯅꯤ
ꯆꯥꯂꯨꯅꯦ ꯅꯁꯨꯅ ꯅꯨꯏꯗꯤ
ꯄꯩꯁꯥ ꯂꯩꯏꯇꯦ ꯄꯩꯁꯥꯒꯤ ꯋꯥꯅꯦ ꯄꯤꯁꯥ ꯂꯥꯏꯔꯗꯤ ꯆꯠꯀꯅꯤ ꯏꯆꯦ ꯅꯍꯥꯟ ꯂꯥꯛꯄ ꯀꯥꯟꯗ ꯑꯗꯨ ꯈꯛꯇꯅꯦ ꯕꯖꯥꯔ ꯆꯠꯄ ꯐꯥꯡꯕꯁꯦ ꯑꯇꯣꯞꯄꯗ ꯆꯠꯇ꯭ꯔꯦ ꯑꯗꯨꯁꯨ ꯃꯥ ꯑꯝꯇ ꯂꯩꯕꯤꯔꯛꯇꯦ ꯑꯩꯒꯤ
ꯆꯠꯂꯁꯨ ꯑꯩꯒꯤ ꯅꯠꯇꯦꯕ ꯍꯩꯗꯤ
ꯑꯩꯗꯤ ꯃꯉꯣꯟ ꯃꯥꯅ ꯂꯩꯔꯛꯀꯅꯤ ꯍꯥꯏꯕ ꯍꯣꯞ ꯂꯩꯒ ꯑꯝꯇ ꯂꯩꯔꯥꯛꯇꯦ
ꯅꯪꯁꯨꯨ ꯂꯩꯔꯑꯣ ꯍꯥꯏꯕ ꯌꯥꯏꯅ
ꯂꯩꯔꯛꯑꯣ ꯍꯥꯏꯌꯦ ꯄꯩꯁꯥ ꯂꯩꯇꯦ ꯍꯥꯏꯕꯒꯤ ꯑꯩ ꯅꯍꯥꯟꯗꯤ ꯁꯥꯎꯔꯒ ꯑꯩꯈꯣꯏ ꯍꯜꯂꯥꯛꯄꯅꯦ ꯑꯩꯅ ꯁꯥꯎꯕꯒꯤ ꯐꯨꯔꯤꯠ ꯑꯈꯥꯜꯂꯦꯕꯀꯣ ꯑꯗꯨꯒ ꯑꯩꯒꯤ ꯈꯟ ꯈꯟꯗꯨꯞ ꯄꯗ ꯃꯥꯒꯤ ꯑꯣꯏꯅ ꯇꯥꯎꯔ ꯇꯥꯎꯈ꯭ꯔꯦꯕ
ꯎꯝ ꯍ ꯍ ꯍ
ꯑꯗꯨꯒꯤ ꯑꯩꯗꯤ ꯁꯥꯎꯅꯤꯡꯕꯒꯤ ꯁꯥꯎꯔꯒ ꯂꯩ
ꯑꯥꯏꯒꯤ ꯀꯔꯤꯒꯤ ꯄꯨꯒ꯭ꯔꯥ ꯍꯥꯏꯌꯦ ꯍꯌꯦ ꯍꯥꯏꯌꯣ ꯑ ꯍꯥꯏ ꯀꯔꯤ ꯍꯥꯏꯁꯤꯔ ꯑꯗꯨꯗꯤ ꯀꯔꯤꯒꯤ ꯄꯨꯕ꯭ꯔ ꯅꯪ
ꯑꯗꯨꯒꯤꯅꯤ ꯑꯩꯅ ꯁꯥꯎꯕ ꯍꯜꯂꯛꯄ ꯀꯥꯟꯗ ꯑꯗꯨ ꯆꯛ ꯆꯥꯕ ꯀꯥꯟꯗ ꯃꯥ ꯃꯊꯥꯡꯗ ꯄꯩꯁꯥ ꯂꯩꯏꯔꯤꯀꯥꯟꯗ ꯄꯩꯁꯥ ꯊꯥꯔꯛꯀꯦ ꯍꯥꯏ ꯑꯗꯨꯗ ꯈꯟꯕ ꯑꯩꯈꯣꯏ ꯑꯅꯤꯒꯤ ꯈꯟꯕ ꯆꯠꯂꯣꯅ ꯑꯩ ꯑꯗꯣ ꯍꯧꯖꯤꯛꯇꯤ ꯃꯇꯥꯝ ꯍꯦꯟꯈ꯭ꯔ ꯑꯩ ꯂꯧꯅꯤꯡꯗꯦ ꯅꯪꯒꯤ ꯄꯩꯁꯥ ꯍꯥꯏꯔ ꯑꯩꯅ ꯁꯥꯎꯔ
ꯍꯦꯍꯦꯍꯦ
ꯀꯟꯅꯥꯗꯦ ꯍꯥꯏ
ꯄꯩꯁꯥꯁꯨ ꯂꯩꯔꯝꯗꯕꯒꯤ ꯑꯣꯏꯔꯝꯒꯅꯤꯗ
ꯨꯗꯨ ꯑꯣꯏꯔꯁꯨ ꯑꯈꯣꯏ ꯑꯅꯤꯒꯤ ꯈꯥꯟꯁꯦꯅ ꯈꯟꯕꯥꯅꯦꯕ ꯑꯗꯨꯒꯤ ꯐꯨꯔꯤꯠꯇꯣ ꯐꯥꯖꯕꯒꯤ ꯄꯨꯃꯥꯒꯤ ꯑꯣꯔꯖꯤꯅꯦꯜ ꯑꯩ ꯑꯩꯅ ꯈꯟꯗꯣꯔꯛꯑꯦ ꯑꯗꯣ ꯃꯥ ꯌꯦꯡꯔꯤꯀꯟ ꯎꯁ ꯑꯣꯔꯖꯤꯅꯦꯜꯅꯤ ꯁꯤꯗꯤ ꯑꯩꯒꯤ ꯑꯣꯏꯅ ꯂꯥꯎꯔꯒꯦ ꯍꯥꯏꯔ ꯀꯥꯟꯗ ꯑꯩꯅ ꯁꯥꯎꯅꯤꯡꯕ ꯇꯥ ꯅꯪ ꯈꯥꯜꯂꯣ ꯑꯩꯗꯤ ꯈꯥꯜꯂꯔꯣꯏ ꯑꯗꯨ ꯑꯩ ꯑꯩꯉꯣꯟꯀꯤ ꯄꯤꯗ꯭ꯔꯗꯤ ꯍꯥꯏꯅ ꯑꯩꯗꯤ ꯑꯗꯨꯝ ꯐꯝꯔꯒ ꯂꯩꯑꯦ
ꯍꯦꯍꯦꯍꯦ
ꯌꯥꯝ ꯁꯥꯎꯅꯤꯡ
ꯑꯍꯥꯟꯕ ꯚꯦꯜ ꯍꯥꯡꯕ ꯀꯥꯟꯗ ꯌꯦꯡꯅꯤꯡꯉꯦ
ꯎꯝ ꯌꯦꯡꯅꯤꯡꯉꯦ ꯑꯁ ꯑ ꯑꯁꯤꯗ ꯂꯩꯕ ꯑꯗꯨꯒꯨꯝꯕꯗꯤ
ꯀꯔꯤ
ꯈꯔꯝꯒꯅꯤ ꯄꯥꯝꯕ ꯉꯥꯛꯇ ꯑꯗꯨꯗꯨ ꯄꯥꯝꯗꯦ ꯍꯥꯏꯅ ꯂꯥꯏꯕꯅ ꯐꯥꯏ
ꯍꯥ ꯍꯥ
ꯂꯩꯏꯔꯤꯛ ꯍꯩꯔꯗꯤ ꯌꯥꯔꯦ ꯗꯨꯒꯨꯝꯕ ꯀꯥꯏꯗꯦ
ꯑꯗꯨꯅꯦ ꯑꯗꯨꯒ ꯂꯦꯔꯤꯛꯁꯨ ꯄꯥꯅꯤꯡꯗꯕ ꯑꯗꯨꯅꯦ ꯑꯩꯈꯣꯏꯒꯤ ꯄ꯭ꯔꯣꯕ꯭ꯂꯦꯝꯁꯦ ꯑꯅꯤꯃꯛ ꯐꯪꯗ꯭ꯔꯗꯤ ꯑꯣꯄꯥꯏ ꯂꯩꯇ꯭ꯔꯦ
ꯎꯍꯝ
ꯍꯍꯤ
ꯑꯗꯨ ꯂꯥꯏꯔ ꯀꯋꯥꯏꯔ ꯀꯥ ꯍꯝ ꯍꯝ ꯍꯝ ꯍꯝ ꯎꯝ ꯎꯝꯝ ꯃꯃꯤꯡꯁꯨ ꯈꯪꯗ꯭ꯔꯦꯉꯩ
ꯍꯨꯝ
ꯅꯪꯕꯨ ꯑꯩꯒꯤ ꯑꯣꯏꯅ ꯈꯟꯂꯨꯔꯦ ꯑꯗꯤ ꯅꯣꯛꯅꯤꯡꯉꯦ ꯑꯗꯨꯒꯤ ꯏꯁꯩ ꯁꯛꯄꯗꯨꯗ ꯑꯁ ꯏꯁꯩ ꯉꯔꯥꯡ ꯇꯥꯕꯁꯨ ꯅꯠꯇꯦ ꯑꯁꯤꯒꯤ ꯏꯁꯩ ꯑꯇꯣꯞꯄꯗꯤ ꯇꯥꯏꯌꯦꯗꯅ ꯑꯗꯨꯁꯨ ꯁꯤ ꯏꯁꯩ ꯑꯥꯁꯤ ꯑꯩꯈꯣꯏꯒꯤ ꯁꯤ ꯏꯁꯩꯗꯤ ꯑꯩ ꯁꯨꯡꯇꯥ ꯇꯥꯗꯦꯕ ꯇꯥꯅꯤꯡꯗꯦꯕ ꯑꯗꯨꯒ ꯉꯔꯥꯡ ꯀꯔꯤꯔ ꯑꯩꯒꯤ ꯃꯥꯡꯗ ꯁꯛꯇꯥꯅꯥ ꯌꯥꯝ
ꯃꯡꯗ ꯄꯩꯁꯥ ꯎꯕꯁꯦ ꯀꯔꯤ ꯀꯔꯤꯔꯥ
ꯄꯩꯁꯥꯗꯤ ꯐꯠꯇꯦ ꯍꯥꯏꯌꯦ ꯋꯥꯒꯤꯅꯤ ꯍꯥꯏꯌꯦ
ꯁꯥ ꯑꯗꯨꯑꯣꯏꯔꯁꯨ ꯑꯗꯨ ꯉꯝꯃꯗꯤ ꯑꯩꯈꯣꯏ ꯂꯧꯍꯧꯗꯣꯏꯕ
ꯅꯍꯥꯟ ꯑꯩ ꯑꯩꯒꯤ ꯑꯩꯒꯤ ꯑꯦꯀꯥꯎꯟꯗ ꯆꯥꯝꯃꯥꯔꯤ ꯂꯥꯛꯑꯦ ꯍꯥꯏꯕꯗꯣ ꯑꯗꯨꯏ ꯑꯩꯒꯤ ꯅꯨꯃꯤꯠꯇ ꯀꯣ ꯑꯩꯒꯤ ꯃꯥꯡꯗ ꯄꯩꯁꯥ ꯉꯥꯛꯇ ꯎꯕ ꯋꯥꯅꯤꯗ
ꯁꯤꯒꯤ ꯄꯩꯁꯥ ꯂꯥꯛꯅꯤꯡꯉꯥꯏꯒꯤ ꯃꯡ ꯑꯣꯏꯔꯝꯒꯅꯤ
ꯑꯣ ꯍꯣꯏ ꯄꯩꯁꯥꯗꯣ ꯎꯝ ꯑꯩꯅ ꯑꯩꯅꯀꯣ ꯇ꯭ꯔꯤꯅꯤ ꯊꯤ ꯀꯥꯕ ꯀꯥꯟꯗ ꯁꯦꯀꯦꯟ ꯂꯥꯎꯕꯒꯤꯅꯦꯅ ꯀꯣ ꯄꯩꯁꯥ
ꯎꯝ ꯎꯝ
ꯑꯩꯈꯣꯏꯒꯤ ꯁꯥꯍꯔꯅ ꯄ꯭ꯔꯥꯏꯖ ꯑꯣꯏꯅ ꯄꯤꯕ
ꯎꯝ
ꯑꯗꯨ ꯌꯥꯝ ꯄꯩꯁꯥꯗꯣ ꯆꯥꯎ ꯆꯥꯎꯕ ꯄꯩꯁꯥꯅꯦꯕ ꯑꯗꯣ ꯑꯩꯉꯣꯟꯗ ꯄꯤꯊꯣꯛꯄ ꯋꯥꯅꯤꯗ
ꯃꯡꯗꯨꯗꯤ ꯅꯨꯡꯉꯥꯏꯔꯝꯒꯅꯤ
ꯍꯣꯏ ꯌꯥꯝ ꯅꯨꯡꯉꯥꯏꯌꯦ ꯑꯩꯗꯣ ꯎꯝ ꯑꯦꯝ ꯕ꯭ꯂꯣꯞꯇ ꯂꯥꯎꯊꯣꯛꯑꯒ ꯌꯥꯝ ꯉꯥꯛꯄꯅꯦ ꯍꯥꯏꯗꯤ ꯌꯥꯝ ꯄꯩꯁꯥꯗꯣ ꯆꯥꯎꯕꯒꯤꯀꯣ ꯌꯥꯝꯕꯒꯤ
ꯑꯗꯨ ꯇꯥꯏꯕꯪ ꯑꯣꯏꯔꯝ ꯃꯗꯤ ꯑꯗꯨ ꯇꯥꯏꯕꯡ ꯑꯣꯏꯔꯝꯃꯗꯤ
ꯆꯣꯡꯒꯦ ꯐꯃꯨꯡ
ꯑꯗꯨ ꯄꯩꯁꯥꯗꯣ ꯑꯁꯦꯡꯕ ꯑꯣꯏꯔꯝꯃꯤꯗꯤ ꯅꯣꯏ ꯃꯤꯌꯥꯝꯕꯨ ꯑꯆꯥꯄ ꯑꯆꯥꯄꯣꯠ ꯆꯥꯅꯤꯡꯉꯥꯏ ꯄꯨꯒꯅꯤ
ꯀꯦꯞ ꯁꯤ ꯆꯥꯥꯁꯦꯅꯀꯣ ꯂꯩꯔꯕꯅꯤ
ꯎꯄꯥꯏ ꯂꯩꯏꯇ꯭ꯔꯦ
ꯃꯡꯗ ꯅꯨꯡꯉꯥꯏꯔꯝꯕꯗꯣ ꯏꯊꯟꯗ ꯅꯣꯛꯅꯤꯡꯉꯤ
ꯌꯥꯝ ꯅꯨꯡꯉꯥꯏꯕꯅꯦ ꯑꯩ ꯑꯗꯨꯝ ꯇꯥꯏꯕꯡꯅ ꯑꯣꯏꯗ꯭ꯔꯁꯨ ꯑꯗꯨꯝ ꯄꯦꯜꯂꯦꯗ